ꯑꯣ ꯏꯆꯦ ꯏꯆꯦ ꯇꯨꯝꯗ꯭ꯔꯤꯕꯣ
ꯀꯩꯒꯤꯅꯣ ꯅꯪ ꯁꯠ ꯁꯠꯄ ꯄꯥꯗꯦꯅꯦ
ꯑꯩ ꯏꯁ ꯀꯩꯅꯣ ꯄꯥꯏꯔꯤꯁꯤꯗꯤ ꯑꯗꯨ ꯌꯥꯝ ꯁꯥꯎꯔꯦ ꯑꯗꯨꯕꯨ ꯇꯨꯝꯗ꯭ꯔꯤꯕ ꯍꯣꯏꯁꯦ ꯀꯩꯁꯨ ꯇꯧꯗꯦ ꯑꯩ ꯑꯩꯗꯣ ꯏꯁ ꯀꯥꯡꯈꯜ ꯊꯥꯔꯨꯁꯦ ꯔꯟ ꯇꯧꯕ ꯌꯥꯝ ꯌꯥꯝ
ꯇꯨꯝꯈ꯭ꯔꯒꯦ ꯍꯥꯏꯔꯣ
ꯗ ꯀꯥꯡ ꯌꯥꯝꯕꯅꯤꯅ ꯀꯥꯏꯗ ꯀꯥꯡꯗ ꯏꯤꯁꯦ
ꯑꯩꯗ ꯇꯨꯝꯈ꯭ꯔꯒꯦ ꯍꯥꯏꯕ꯭ꯔꯣ
ꯄꯣꯊꯥꯕꯅ ꯐꯔꯦꯅꯦ
ꯇꯨꯝ ꯈꯤꯅꯨꯗ ꯋꯥꯔꯤ ꯑꯃꯔꯛ ꯁꯥꯈꯤꯁꯦ
ꯁꯥꯖꯦ ꯁꯖꯦ ꯑꯩ ꯍꯟꯗꯛꯁꯦ ꯕꯣꯜ ꯇꯧꯕꯅꯤꯅꯀ ꯑꯁ ꯋꯥꯔꯦꯅꯦ ꯕꯣꯜ ꯃꯇꯝꯅꯤꯅ ꯕꯣꯜ ꯌꯦꯡꯗ꯭ꯔꯦ ꯑꯁ ꯍꯟꯗꯛ ꯑꯩ ꯑꯩ ꯋꯥꯔꯤ ꯑꯃ ꯍꯥꯏꯔꯒꯦꯀꯣ ꯕꯣꯜ ꯕꯣꯜꯗꯣ ꯕꯣꯜ ꯌꯥꯝ ꯁꯥꯟꯅꯕ ꯍꯩꯔꯕꯅꯤ ꯍꯟꯗ ꯑꯩ ꯌꯦꯡꯕꯩ ꯅꯠꯇꯦ ꯔꯣꯅꯦꯜꯗꯣꯗ ꯍꯦꯜꯂꯦꯗ ꯔꯣꯅꯦꯜꯗꯣꯗꯒꯤ ꯍꯦꯜꯂꯦꯕ
ꯑꯁ ꯅꯪ ꯍꯩꯕ꯭ꯔꯅꯦ
ꯍꯩꯔꯕꯅꯦ ꯍꯩꯔꯕꯅꯦ
ꯌꯦꯡꯅꯤꯡꯈ꯭ꯔꯦꯗ
ꯑꯩ ꯁꯥꯟꯅꯒꯦ ꯅꯣꯡꯃ ꯅꯪ ꯉꯥꯛꯇꯣꯏꯅꯤ
ꯌꯦꯡꯒꯦꯅꯦ ꯍꯌꯦꯡ ꯑꯥ ꯇꯣꯔꯅꯥꯃꯦꯟꯒꯨꯝꯕ ꯂꯩꯔꯗꯤ ꯇꯣꯔꯅꯥꯃꯦꯟ ꯌꯥꯎꯔꯗꯤ ꯅꯪ ꯎꯝ ꯅꯪ ꯁꯥꯟꯅꯕꯒ ꯌꯥꯎꯔꯗꯤꯀꯣ ꯑꯩ ꯀꯧꯀꯣ ꯑꯩ ꯌꯦꯡꯉ ꯌꯦꯡꯒꯦꯕ ꯏꯅꯥꯎꯅꯨꯄꯥꯁꯦ
ꯏꯟꯗꯤꯌꯥꯒ ꯏꯟꯗꯤꯌꯥꯒ ꯋꯥꯔꯜ ꯀꯞꯇ ꯌꯥꯎꯔꯗꯤ ꯑꯩ ꯌꯥꯎꯔꯗꯕꯅꯦ ꯑꯗ ꯌꯥꯎꯗꯕꯩꯅꯦ ꯌꯥꯎꯒꯦ ꯑꯩ ꯌꯥꯎꯒꯦ ꯇꯧꯕꯅꯦꯕꯀꯣ ꯏꯟꯗꯤꯌꯥꯁꯦ ꯑꯥ ꯀꯩꯅꯣꯗ ꯎꯝ ꯀ꯭ꯋꯥꯂꯤꯐꯥꯏ ꯃꯦꯠꯁꯇ
ꯅꯠꯇꯦꯕ ꯅꯪ ꯌꯥꯎꯔꯤꯗꯤ ꯑꯗꯨ ꯌꯥꯎꯗꯕ ꯅ ꯐꯔꯦꯕ
ꯑꯗꯨꯗꯧꯔꯒ
ꯅꯪ ꯌꯥꯎꯔꯗꯤ ꯃꯤ ꯀꯅꯥꯝꯇ ꯌꯦꯡꯉꯔꯣꯏ ꯏꯊꯟꯗ ꯌꯦꯡꯕꯗ ꯅꯪ ꯅꯨꯡꯉꯥꯏꯒꯗ꯭ꯔꯅꯦ
ꯌꯥꯔꯦꯗ ꯑꯩ ꯌꯥꯎꯔꯗꯤ
ꯃꯤ ꯌꯦꯡꯕꯑꯣ ꯂꯥꯛꯑꯣꯏꯕ ꯏꯊꯟꯇ ꯌꯦꯡꯕꯗ ꯅꯪꯁꯨ ꯀꯩꯅꯣ
ꯌꯥꯔꯦ ꯌꯥꯔꯦ ꯌꯥꯔꯦ ꯅꯪ ꯅꯪ ꯌꯦꯡꯗ꯭ꯔꯁꯨ ꯁꯨꯝ ꯌꯦꯡꯒꯗꯕ ꯃꯤ ꯌꯥꯝ ꯂꯩꯀꯣ
ꯑꯦ ꯑꯦ ꯑꯦ ꯀꯅꯥ ꯀꯅꯥ
ꯌꯦꯡꯗ ꯌꯦꯒꯗ ꯃꯤ ꯌꯥꯝ ꯂꯩ
ꯏꯁ ꯃꯤ ꯅꯪꯒꯤꯁꯦ ꯅꯪꯒꯤ ꯃꯤ ꯌꯥꯝꯕ ꯋꯥꯅꯦꯕ ꯃꯤ ꯋꯥꯠꯇꯦ ꯍꯥꯏ ꯍꯥꯏꯔꯤꯅꯦꯕꯀꯣ
ꯍꯣꯏ ꯃꯤ ꯃꯤ ꯋꯥꯇꯦ ꯑꯩꯒꯤꯗꯤ ꯃꯤꯅ ꯃꯤ ꯉꯥꯛꯇꯅꯦ ꯑꯩꯒꯤꯗꯤ
ꯑꯣꯕꯔ ꯏꯁꯃꯥꯔꯠ ꯌꯥꯝ ꯀꯥꯕ ꯃꯥꯜꯂꯦ
ꯅꯠꯇꯦꯍꯦ
ꯑꯗꯣ ꯑꯗꯣ ꯒꯣꯜꯗꯤ ꯆꯟꯗꯤ ꯆꯟꯈ꯭ꯔꯕꯣ ꯅꯪꯒꯤ ꯅꯪꯒꯤ ꯑꯥ ꯃꯦꯠꯁꯇꯨꯗ
ꯑꯁ ꯆꯜꯂꯤꯅꯦ ꯉꯔꯥꯡꯗ ꯉꯔꯥꯡꯗꯣ ꯑꯅꯤꯔꯛ ꯆꯜꯂꯦ ꯍꯦꯛꯇ ꯐꯪꯒꯦ ꯇꯧꯔꯒ ꯑ ꯃ ꯃꯣꯏꯅ ꯑꯦꯁ ꯑꯦꯁ ꯄꯤꯕꯗꯣ ꯍꯩꯇꯕ ꯍꯥꯏꯇꯥꯔꯦ
ꯑ ꯅꯪꯔꯣ ꯅꯪꯔ ꯒꯣꯜ ꯑꯅꯤ ꯆꯟꯈꯤꯕꯗꯣ ꯅꯪꯔꯣ
ꯍ
ꯑꯩꯩꯅꯤꯅꯦ
ꯎꯝ ꯑ ꯅꯁꯛ ꯌꯥꯝ ꯇꯣꯡꯉꯥꯟꯈ꯭ꯔꯦꯅ
ꯇꯣꯡꯉꯥꯜꯂꯦ ꯅꯪ ꯑꯩ ꯎꯗꯔꯦ ꯀꯌꯥꯝ ꯀꯨꯏꯗꯒꯦ ꯎꯗꯕ
ꯑꯩ ꯌꯥ ꯑꯩ ꯉꯔꯥꯡꯗꯅꯦ ꯎꯕꯗꯨꯅ ꯉꯥ ꯉꯔꯥꯡ ꯉꯔꯥꯡ ꯎꯈꯤꯕꯒꯨꯝ ꯀꯗꯧꯅꯦ ꯑꯁ ꯅꯪ ꯈꯨꯗꯛꯇꯒꯤ ꯅꯁꯛ ꯑꯣꯟꯕ꯭ꯔꯥ
ꯑꯩ ꯁꯔꯖꯔꯤ ꯇꯧꯕꯅ
ꯍꯌꯦꯡꯋꯥꯏ ꯏꯕꯥꯅꯤ ꯊꯦꯡꯅꯔꯀꯥꯟꯗꯅꯦ ꯐꯣꯟ ꯇꯧ ꯐꯣꯟ ꯇꯧꯔꯒ ꯆꯠꯇ꯭ꯔꯗꯤ ꯈꯪꯉꯣꯏ
ꯍꯣꯏ ꯌꯥꯔꯔꯣꯢ ꯚꯤꯗꯤꯑꯣ ꯀꯣꯜ
ꯅꯠꯇꯦ ꯅꯠꯇꯦ ꯀꯣ ꯅꯠꯇꯦ
ꯑꯦ ꯚꯤꯗꯤꯑꯣ ꯀꯣꯜ ꯇꯧꯔ ꯆꯠꯁꯦ ꯅꯠꯇ꯭ꯔꯗꯤ ꯃꯤ ꯊꯦꯡꯅꯑꯀꯥꯟꯗ ꯅꯪ ꯅꯪ ꯅꯪꯅꯦ ꯅꯍꯥꯏꯅ
ꯅꯠꯇꯦ ꯅꯠꯇꯦ ꯊꯦꯡ ꯊꯦꯡꯅꯕ ꯀꯥꯟꯗ ꯀꯩꯅꯣ ꯇꯧꯒꯗꯕꯅꯦ ꯐꯣꯟ ꯇꯧꯔꯒꯅꯦ ꯎꯝ ꯁꯔꯄ꯭ꯔꯥꯏꯖ ꯑꯩꯅ
ꯃꯥ ꯃꯥꯅꯤ ꯍꯥꯢꯒꯗ꯭ꯔꯣ
ꯌꯥꯅꯤꯍꯦ ꯑꯩ ꯃꯨꯏ ꯁꯔꯖꯔꯤ ꯇꯧꯕꯗ ꯑꯃꯨꯕꯁꯤꯡ ꯉꯧ ꯈꯜꯂꯦꯗꯅ ꯑꯩꯗꯤ ꯃꯨꯋꯦ ꯍꯥꯢꯕꯅꯤ ꯁꯔꯖ꯭ꯔꯤ ꯇꯧ
ꯃꯝꯃꯕ ꯃꯝꯕꯅ ꯐꯕꯅꯦ ꯉꯥꯟ ꯉꯧꯔꯗꯤꯀꯣ ꯑꯣ ꯑꯩ ꯑꯩꯁꯨ ꯉꯧꯗꯕꯅꯤꯅꯀꯣ ꯏꯕꯥꯅꯤ ꯆꯞ ꯃꯥꯟꯅ ꯆꯞ ꯃꯥꯟꯅꯔꯒ ꯃꯝꯃꯗꯤ ꯐꯩꯌꯦꯕ
ꯍꯥꯟꯅꯗꯤ ꯑꯩꯕꯨ ꯉꯥꯟꯕꯅ ꯀꯧꯕꯅꯦꯕꯀꯣ ꯁꯔꯖꯔꯤ ꯇꯧꯕ ꯃꯇꯨꯡꯗꯗꯤ ꯃꯝꯕꯧꯅ ꯀꯧꯔꯁꯦ
ꯑꯌꯥ ꯃꯝꯃꯁꯨ ꯔꯥꯁꯤꯗꯤ ꯌꯥꯝꯕꯅꯦꯍꯦ
ꯃꯝꯃꯁꯨ ꯔꯥꯁꯤꯕꯨꯗꯤ ꯃꯣꯏ ꯑꯝꯕꯥꯥꯄꯦꯗꯩ ꯍꯦꯟꯕꯅꯦ ꯑꯩꯈꯣꯏꯅ
ꯏꯝꯕꯥꯄꯦꯗꯣ ꯃꯤꯅ ꯃꯃꯤꯡ ꯖꯥꯠ ꯖꯥꯠ ꯊꯣꯜꯂꯤꯗꯣ ꯑꯩꯗꯤ ꯅꯣꯛ ꯅꯣꯛꯅꯤꯡꯕꯅ ꯁꯤꯒꯦ ꯇꯧꯋꯦꯍꯦ ꯃꯥꯟꯕꯨ ꯃꯥꯜꯂꯤꯅꯦ
ꯀꯩ ꯊꯣꯟꯒꯦꯕ
ꯄꯂꯤꯛ ꯄꯥꯎ ꯊꯣꯜꯂꯤꯗꯨꯗꯤ ꯅꯗꯦ ꯅꯗꯦ ꯑ ꯔꯥꯁꯤꯗꯨ ꯔꯥꯁꯤ ꯔꯥꯁꯤ ꯂꯩꯕꯩ ꯃꯃꯤꯡ ꯑꯗꯨꯒ ꯀꯅꯥꯅꯣ ꯅꯥꯏꯃꯔꯗꯨꯅ ꯑꯂꯤꯀꯜ
ꯃꯣꯏ ꯆꯩ ꯆꯥꯅꯤꯡꯉꯤꯅꯦ ꯀꯅꯥꯅ ꯊꯣꯛꯂꯤꯅꯣ ꯑꯗꯨꯅ ꯃꯤ ꯔꯥꯁꯤ ꯔꯥꯁꯤ ꯌꯥꯝ ꯂꯩꯕ
ꯔꯥꯁꯤ ꯔꯥꯁꯤ ꯂꯩꯕ ꯍꯥꯏꯔꯤꯗꯨꯗꯤ ꯀꯔꯤꯔꯣꯅꯦ ꯑꯊꯤꯕ ꯅꯠꯇꯦꯅꯦ ꯀꯔꯤꯅꯣꯅꯦ ꯅꯪ ꯌꯥꯝ ꯀꯌꯥꯝ ꯁꯥꯎꯅꯤꯡꯉꯒꯦ ꯑꯗꯣ
ꯑꯗꯣ ꯅꯪ ꯀꯩꯗꯧꯔ ꯍꯟꯗꯛꯁꯦ ꯀꯅꯥ ꯀꯅꯥꯗ ꯁꯞ ꯄꯣꯔꯠ ꯇꯧꯒꯦꯕ ꯃꯣꯏ ꯃꯔꯛꯇ ꯎꯝ ꯑꯗꯨꯕꯨ ꯋꯥ ꯁꯤ ꯀꯔꯤ ꯀꯩ ꯋꯥꯅꯣꯕꯁꯤꯕꯣ
ꯑꯗꯨꯅꯦ ꯉꯝꯕꯈꯩ ꯑꯩꯅ ꯁꯞꯄꯣꯔꯠ ꯇꯧꯋꯦ ꯍꯥꯏꯕꯁꯤ ꯀꯅꯥꯅ ꯉꯝꯗꯕ ꯉꯝꯗꯕꯕꯨ ꯀꯅꯥꯅ ꯁꯞꯄꯣꯔꯠ ꯇꯧꯒꯦꯔꯣ
ꯅꯪꯅ ꯁꯞꯄꯣꯔꯠ ꯇꯧꯒꯗꯕ ꯇꯤꯝꯗꯣ ꯁꯤꯔꯅꯤ ꯑꯗꯨꯅ ꯑꯗꯨ ꯅꯪ ꯁꯞꯄꯣꯔꯠ ꯇꯧꯕꯗꯣ ꯆꯣꯡꯊꯣꯛꯇꯣꯏꯅꯦꯕ ꯉꯝꯕꯗ
ꯑꯗꯣ ꯌꯦꯡꯃꯤꯟꯅꯁꯦ ꯅꯣꯡꯃ
ꯅꯣꯡꯃ ꯀꯥꯏ ꯀꯥꯏꯗ ꯌꯦꯡꯃꯤꯟꯅꯗꯣꯢꯅꯣ
ꯅꯣꯏ ꯐꯣꯟꯗ ꯌꯦꯡꯉꯤꯔ ꯅꯠꯇ꯭ꯔꯒ ꯇꯤꯚꯤꯗ ꯌꯦꯡꯉꯤꯔꯣ
ꯐꯣꯟꯗ ꯑꯦ ꯅꯠꯇꯦ ꯃꯥꯏꯗ ꯌꯦꯡꯉꯤꯅꯦ ꯍꯩꯔꯦ ꯋꯥꯈꯜꯗꯀꯣ ꯋꯥꯈꯜꯒꯤ ꯑꯩꯒꯤ ꯋꯥꯈꯜꯗ ꯀꯩꯅꯣ
ꯅꯪ ꯅꯪ ꯁꯟꯅꯕ ꯌꯥꯎꯔꯒ ꯐꯣꯟꯗ ꯑꯃꯨꯛ ꯌꯦꯡꯉꯤ
ꯑꯦ ꯑꯩ ꯑꯩ ꯋꯥꯜꯀꯕ ꯌꯦꯡꯕ
ꯅꯪꯒꯤ ꯋꯥꯁꯦ ꯑꯩ ꯅꯪ ꯅꯪ ꯁꯅꯥ ꯍꯣꯢ ꯌꯥꯎꯔꯒ ꯀꯔꯤ ꯐꯣꯟꯗ ꯑꯃꯨꯛ ꯌꯦꯡꯉꯤꯗꯨꯕꯣ ꯑꯁ ꯕꯦꯔꯥ ꯀꯗ꯭ꯔꯣ
ꯑꯩ ꯑꯩ ꯇꯤꯝ ꯌꯥꯎꯗꯕꯤ ꯑꯣꯏꯗꯣꯅꯦ
ꯋꯥꯟ
ꯑꯩ ꯌꯦꯡꯕꯗꯣ ꯀꯩꯅꯣꯗꯅ ꯐꯣꯟꯗꯁꯨ ꯌꯦꯡꯗꯦ ꯇꯤꯚꯤꯗꯁꯨ ꯌꯦꯡꯗꯦꯕꯀꯣ ꯋꯥꯈꯜꯒꯤ ꯑꯩꯒꯤ ꯋꯥꯈꯜꯒꯤ ꯃꯅꯨꯡꯗ ꯇꯤꯚꯤ ꯀ꯭ꯔꯤꯟ ꯑꯃ ꯂꯩꯌꯦꯕꯀꯣ ꯑꯗꯨꯗ ꯌꯦꯡꯉꯅꯦ ꯑꯗꯣ ꯑꯩ ꯍꯥꯟꯅ ꯌꯦꯡꯕꯗꯨꯗꯤ ꯑꯣ ꯇꯤꯚꯤꯒ ꯐꯣꯟꯗꯗꯤ ꯈꯪꯗꯦꯀꯣ ꯋꯥꯈꯜꯗꯗꯤ ꯏꯟꯗꯤꯌꯥꯅ ꯗꯤ ꯃꯤ ꯀꯅꯥ ꯀꯒ꯭ꯔꯦ
ꯍ ꯍ ꯍ ꯑꯦ ꯅꯪ ꯋꯥꯈꯜꯗꯣ ꯁꯦꯔꯥꯟ ꯇꯨꯔꯥꯟ ꯈꯟꯂꯦ
ꯋꯈꯟꯗꯗꯤ ꯏꯟꯗꯤꯌꯥ ꯏꯟꯗꯤꯌꯥꯗ ꯂꯧꯗꯣꯏꯅꯦ ꯀ꯭ꯋꯥꯂꯤꯐꯥꯏꯗꯤ ꯇꯧꯗꯦ
ꯇꯧꯔꯤꯕꯣ ꯏꯟꯗꯤꯌꯥꯅ ꯂꯧꯔꯗꯤ
ꯋꯥꯔꯦ ꯑꯩ ꯑꯩ ꯑꯩ ꯍꯦꯟꯅ ꯋꯥꯔꯤꯔꯤꯅꯦ ꯉꯁꯤ ꯄꯨꯡ ꯑꯃ ꯃꯈꯥꯏ ꯂꯦꯞꯇꯕꯤꯗ ꯁꯥꯟꯅꯔꯦꯅꯦ
ꯀꯩ ꯍꯣꯢꯕ ꯄꯨꯡ ꯑꯃ
ꯑꯃ ꯃꯈꯥꯏꯅꯦꯕ ꯁꯅꯥꯔꯤꯗꯣ ꯃꯣꯏꯒꯤ ꯔꯣꯅꯦꯜꯗꯣꯒ ꯋꯥꯔꯦ ꯔꯣꯅꯦꯜꯗꯣꯒ ꯅꯦꯃꯥꯔꯒꯗꯤ
ꯏꯁ ꯋꯥꯈꯜꯗ ꯁꯅꯔꯒ ꯀꯃꯥꯏ ꯆꯔꯁꯨ ꯑꯗꯨꯝ ꯋꯥꯔꯤꯗꯨꯕꯣ
ꯑꯩ ꯉꯁꯥꯏ ꯁꯥꯟꯅꯔꯦꯅꯦ ꯏꯚꯤꯅꯤꯡꯗ ꯅꯪ ꯑꯁ
ꯑꯖ ꯀꯧꯕ ꯌꯥꯗ꯭ꯔꯥ ꯌꯦꯡ ꯌꯦꯡꯁꯦ ꯍꯥꯏꯅ
ꯀꯩꯅꯣ ꯇꯧꯕꯗꯣ ꯂꯥꯏꯚ ꯊꯥꯗꯕ
ꯍꯦꯁ
ꯂꯩ ꯂꯩꯀꯥꯏ ꯂꯩꯀꯥꯏꯒꯤ ꯋꯥꯔꯜ ꯀꯞꯅꯦꯕ ꯑꯩꯈꯣꯏꯒꯤꯗꯪ ꯍꯥꯞꯇꯦ ꯍꯥꯞꯇꯦ ꯑꯩꯈꯣꯏ ꯇꯤꯝ ꯃꯥꯟꯅꯔꯛꯇꯔ ꯑꯃꯅ ꯑꯩꯈꯣꯏ ꯇꯤꯝ ꯃꯥꯟꯅꯔꯒꯁꯨ ꯑꯃꯅ ꯑꯉꯥꯡꯕ ꯍꯥꯞꯄ ꯑꯃꯅ ꯑꯃꯨꯕ ꯍꯥꯞꯄ ꯈꯨꯡꯉꯨꯞ ꯁꯦꯠꯇꯕꯁꯨ ꯌꯥꯎꯋꯤ
ꯅꯝꯕꯔ ꯌꯥꯗꯕꯁꯨ ꯌꯥꯎꯔꯝꯅꯤꯀꯣ
ꯅꯝꯕꯁꯤ ꯌꯥꯗ ꯀꯦ ꯈꯪ ꯂꯩ ꯈꯣꯡꯎꯞ ꯌꯥꯎꯗꯕꯤꯅ ꯁꯥꯟꯅꯔꯦꯅꯤ ꯑꯗꯨ
ꯀꯔꯤꯖꯦ
ꯑꯗꯨꯃꯥꯏꯅ ꯇꯧꯒꯤ
ꯀꯩꯗꯧꯔꯤꯅꯣ ꯍꯧꯖꯤꯛꯇꯤ
ꯑꯁ ꯑꯩ ꯀꯩꯅꯣ ꯇꯧꯔꯦ ꯋꯥꯀꯤꯡ ꯋꯥꯀꯤꯡ ꯑꯣꯏꯅꯀꯣ ꯆꯠꯊꯣꯛ ꯆꯠꯁꯤꯟ ꯇꯧꯔꯤ ꯆꯥꯛ ꯆꯥꯕ ꯂꯣꯏꯕꯒꯤ
ꯆꯥꯛ ꯀꯌꯥꯝ ꯆꯥꯁꯤꯜꯂꯦ
ꯁꯧꯒ꯭ꯔꯤ ꯆꯥ ꯁꯧꯒ꯭ꯔꯤ ꯁꯧꯒ꯭ꯔꯤ ꯆꯥꯕꯅꯤꯅ ꯄꯨꯛꯁꯦ ꯑꯗꯨꯝ ꯇꯤꯡꯔꯛꯏꯅꯦ ꯇꯤꯡ ꯇꯣ
ꯃꯤꯗꯤ ꯁꯧꯒ꯭ꯔꯤ ꯆꯥꯁꯨ ꯄ꯭ꯂꯦꯠ ꯑꯍꯨꯝꯗꯤ ꯇꯥꯗ꯭ꯔ ꯃꯥꯜꯂꯦꯀꯣ
ꯄ꯭ꯂꯦꯠ ꯑꯍꯨꯝꯗꯤ ꯆꯥꯗꯦꯍꯦ ꯀꯔꯤꯔ ꯅꯪꯁꯨ
ꯑꯗꯨꯠꯇꯦ ꯄ꯭ꯂꯦꯟ ꯃꯊꯛꯇ ꯀꯩꯅꯣ ꯆꯥꯛ ꯍꯥꯞꯄꯒ ꯄ꯭ꯂꯦꯟꯗꯔ ꯄ꯭ꯂꯦ ꯍꯥꯏꯔꯒꯅ ꯀꯅꯥ ꯌꯣꯠꯇꯣ ꯍꯥꯏꯔꯅꯤ ꯏꯁꯇꯦꯟꯗꯣ ꯍꯥꯏꯔꯅꯤ ꯑꯗꯨꯒꯤꯅꯤ
ꯑꯗ ꯑꯥ ꯅꯣꯡꯃꯀꯣ ꯁꯧꯒ꯭ꯔꯤ ꯊꯧꯡꯉꯒ ꯏꯕꯥꯅꯤ ꯆꯥꯃꯤꯟꯅꯁꯤꯀꯣ ꯄꯨꯈꯝ ꯑꯃꯗ ꯆꯥꯁꯦ ꯑꯗꯨꯁꯨ ꯄꯨꯈꯝ ꯑꯃꯗ
ꯑꯩꯗꯤ ꯏꯟꯗꯣꯏꯅꯦ ꯅꯪ
ꯏꯛ ꯏꯀꯥꯏꯗ꯭ꯔꯣ
ꯀꯥꯏꯗꯧ ꯃꯥꯜꯂꯦ ꯅ ꯅ ꯅꯁꯛꯇꯣ ꯅꯃꯥꯏꯗꯩ ꯉꯥꯡꯁꯛ ꯉꯥꯡꯗꯧ ꯉꯥꯡꯂ ꯇꯧꯃꯥꯂꯦꯗ
ꯐꯔꯦ
ꯑꯦꯁ ꯑꯦꯁ ꯅꯣꯏ ꯍꯨꯏ ꯂꯩꯕꯅꯦ ꯂꯥꯏꯁ
ꯍꯧ ꯍꯧꯗꯣꯡ ꯍꯥꯏꯕ
ꯍꯥꯁ ꯄꯨꯈꯝ ꯑꯃꯗ ꯆꯥꯁꯤꯀꯣ ꯁꯣꯏꯗꯕꯤꯗꯀꯣ ꯅꯣꯏ ꯅꯣꯏ ꯍꯧꯗꯣꯡ ꯆꯟ ꯅꯅꯥꯛꯇ ꯊꯝꯃꯨ ꯀꯣ
ꯀꯔꯤ ꯀꯔꯤꯗꯧꯅꯕ ꯑꯗꯨꯅ
ꯆꯥꯛ ꯆꯥꯕ ꯀꯥꯟꯗꯀꯣ ꯅꯣꯏ ꯍꯧꯗꯣꯡꯗꯣ
ꯖꯒꯥꯁꯦ ꯀꯦꯝ ꯗꯤꯁꯇꯥꯥꯔꯕ ꯇꯧꯅꯣ
ꯎꯝꯍꯨ ꯍꯨ ꯍꯨ ꯍꯨ ꯎꯍꯨ ꯅꯪ ꯑꯩ ꯅꯪ ꯏꯀꯥꯏꯕ ꯐꯥꯎꯔꯗꯤ ꯑꯗꯨ ꯍꯧꯗꯣꯡꯗ ꯐꯨꯑꯣꯕ
ꯀꯩꯅꯣ ꯀꯃꯥꯏꯅ ꯏꯀꯥꯏꯕ ꯐꯥꯎꯗꯣꯏꯅꯣ ꯅꯪ ꯍꯧꯗꯣꯡ ꯍꯩꯔꯒꯗꯤ ꯏꯕꯥꯥꯟꯅꯤ ꯆꯥꯕ ꯌꯥꯔꯔꯥ ꯑꯗ ꯍꯧꯗꯣꯡ ꯂꯩꯔꯗꯤ ꯅꯛꯏꯕ ꯀꯥꯏꯗꯦ ꯀꯥꯏꯗꯦ ꯅꯣꯏ ꯅꯣꯏꯗ ꯀꯃꯥꯏ ꯀꯥꯏꯗꯣꯏꯅꯣ
ꯏꯀꯥꯏꯗꯗꯤ ꯐꯔꯦꯅꯦ ꯆꯥꯔꯁꯦꯀꯣ ꯑꯗꯨꯗꯤ